ꯍꯂꯣ ꯇꯥꯌꯦ
ꯀꯩꯗꯧꯔꯤꯅꯣ
ꯐꯝꯃꯤꯗ
ꯀꯩꯗꯧꯔꯦ
ꯁꯤꯒꯤ ꯇꯧꯕꯗꯨ ꯀꯩꯁꯨ ꯅꯠꯇꯦꯗ ꯅꯣꯛꯅꯤꯡꯕ ꯑꯃ ꯎꯕꯩꯅꯦ ꯀꯗꯥꯏꯗꯒꯤ ꯍꯔꯥꯎꯕꯗ ꯋꯥ ꯈꯔꯖꯅꯤ ꯁꯤ ꯊꯕꯛꯁꯦ ꯌꯥꯝ ꯋꯥꯔꯦ
ꯌꯥꯝ ꯆꯨꯝꯃꯦ ꯑꯩꯁꯨ ꯌꯥꯝ ꯋꯥꯔꯦ
ꯅꯣꯏ ꯅꯪꯗꯤ ꯈꯔ ꯅꯨꯡꯉꯥꯏꯔꯝꯅꯤꯗ
ꯌꯥꯝ ꯋꯥꯏꯗ
ꯑꯩꯗꯤ ꯑꯧ ꯑꯩꯗꯤ ꯑꯩꯗꯤ ꯍꯧꯕꯗ ꯉꯥꯏꯔꯤꯗ
ꯑꯗꯨꯗꯤ ꯌꯥꯝꯋꯥꯔꯦ
ꯍꯧꯕꯗ ꯉꯥꯏꯔꯤ ꯑꯗꯨ ꯑꯗꯨ ꯌꯥꯝ ꯐꯩꯌꯦ
ꯀꯗꯥꯏꯗꯒꯤ
ꯑꯣ ꯅꯪꯒꯤ ꯋꯥ ꯈꯜꯁꯤꯁꯨꯨ ꯌꯥꯏꯌꯦꯍꯦ
ꯑꯩꯅ ꯍꯥꯏꯕ ꯑꯃ ꯅꯪꯅ ꯈꯨꯝꯕ ꯑꯃ
ꯑꯗꯨꯔꯣ
ꯎꯝ ꯆꯥꯛ ꯊꯣꯡꯉꯕꯣ
ꯆꯥꯛ ꯊꯣꯡꯗꯔꯤꯗ
ꯑꯣ ꯀꯩ ꯏꯟꯖꯥꯡ ꯊꯣꯡꯗꯣꯏꯅꯣ
ꯈꯪꯗ꯭ꯔꯤꯅꯦ ꯀꯔꯤ ꯌꯦꯟꯁꯥꯡ ꯊꯣꯡꯁꯤꯔ ꯉꯁꯤꯁꯦ ꯒ꯭ꯌꯥꯟ ꯇꯥꯗ꯭ꯔꯅꯦ
ꯑꯍꯥꯎꯕ ꯑꯃ ꯊꯣꯡꯉꯨꯅꯦ ꯆꯥꯕ ꯂꯥꯛꯀꯦ
ꯑꯗꯨꯁꯨ ꯌꯥꯏꯅꯦ ꯂꯥꯛꯑꯣ ꯂꯥꯛ ꯂꯥꯛꯑꯣ ꯂꯥꯛꯑꯣ ꯂꯥꯛꯑꯣ ꯍꯣꯏ ꯊꯣꯡꯉꯝꯃꯒꯦ ꯍꯣꯏ ꯅꯪꯅ ꯑꯄꯥꯝꯕꯗꯣ ꯍꯥꯏꯔꯣ ꯌꯦꯟꯁꯥꯡꯗꯣ
ꯑꯩꯗꯤ ꯁꯧꯒꯔꯤ
ꯌꯥꯝ ꯁꯤꯟꯇꯛ ꯇꯧꯕꯗꯨꯔꯣ
ꯍꯣꯏ
ꯑꯗꯨꯅꯤ ꯌꯥ ꯀꯨꯝꯃꯦꯗꯤ ꯍꯥꯏꯒꯅꯨ ꯀꯣ
ꯍꯥꯏꯔꯣꯏ ꯍꯥꯏꯔꯣꯏ ꯅꯪꯅ ꯊꯣꯡꯕꯗꯣ ꯍꯥꯎꯒꯗꯕ ꯃꯥꯟꯕ ꯑꯗꯨꯒꯤꯅꯤꯗ
ꯑꯥꯑꯣ ꯌꯦꯡꯁꯦ ꯍꯥꯎꯕ꯭ꯔꯥ ꯍꯥꯎꯇꯕ꯭ꯔꯥ ꯆꯕꯗ ꯈꯪꯒꯅꯤ ꯑꯗꯨꯗꯤ ꯅꯠꯇ꯭ꯔꯣ
ꯑꯗꯨꯅꯦ ꯆꯥꯛ ꯍꯥꯞꯄꯤꯌꯨꯀꯣ ꯂꯥꯛꯀꯦ
ꯍꯥꯞꯄꯤꯗꯣꯏꯅꯦ ꯍꯥꯞꯄꯤꯗꯣꯏꯅꯦ ꯅꯪꯒꯤꯗꯃꯛꯇ
ꯑꯗꯨꯅꯦ
ꯑꯗꯨꯒꯤ ꯅꯠꯇꯦꯗ
ꯑꯗꯨꯝ ꯀꯩ- ꯀꯩꯅꯣ ꯑꯗꯨꯝ ꯈꯟ ꯈꯜꯂꯒ ꯑꯗꯨꯝ ꯅꯣꯛꯅꯤꯡꯕ ꯖꯥꯠ ꯖꯥꯠ ꯊꯦꯡꯅꯩꯌꯦꯕ ꯑꯗꯨꯒꯤꯅꯦꯗ
ꯌꯥꯝ ꯈ꯭ꯔꯦꯗꯥ ꯃꯥ ꯃꯁꯤꯡ ꯊꯤꯕꯒ ꯉꯝꯗ꯭ꯔꯦꯍꯦ ꯌꯥꯝꯃꯟꯗꯅ
ꯑꯃ-ꯑꯃꯔꯣꯝꯗ ꯍꯥꯏꯗꯤ ꯌꯥꯝ ꯐꯩ ꯅꯠꯇ꯭ꯔꯥ
ꯑꯗꯨꯅꯦ ꯑꯥꯁ ꯅꯣꯛꯄꯁꯨ ꯍꯛꯆꯥꯡ ꯐꯅꯤꯡ ꯉꯥꯏꯅꯤ ꯀꯩꯅꯣ
ꯃꯥꯅꯦ ꯃꯥꯅꯦ ꯃꯥꯅꯦ
ꯀꯅꯥꯅ ꯋꯥꯔꯤ ꯁꯟꯅꯥꯔꯒ ꯃꯝꯃꯒ ꯂꯩꯔꯗꯤ ꯀꯅꯥ ꯅꯨꯡꯉꯥꯏꯗꯣꯏꯅꯣ
ꯀꯅꯥꯀꯅꯥ ꯂꯩꯔꯤꯅꯣ
ꯑꯩꯑꯣꯏꯗꯤ ꯏꯊꯟꯇ ꯂꯩꯌꯦ ꯍꯧꯖꯤꯛꯇꯤ
ꯑꯣꯑꯣ ꯅꯨꯡꯉꯥꯏꯀꯣ
ꯃꯥꯟ ꯃꯥꯟꯕ ꯩ ꯋꯥꯅꯤ ꯅꯨꯡꯉꯥꯏꯇꯦꯗ
ꯑꯦ
ꯑꯩꯔꯣ ꯀꯣꯂꯦ ꯀꯣꯂꯦꯖ ꯀꯥꯗꯦ ꯀꯣꯂꯦꯖ ꯀꯣꯂꯦꯖꯇꯤ ꯂꯣꯏꯔꯦ
ꯑꯥꯁ ꯑꯗꯨꯗꯤ ꯀꯥꯀꯥ ꯀꯧꯕ ꯌꯥꯔꯦꯅꯦ ꯅꯪꯁꯦ
ꯅꯪ ꯀꯣꯂꯦꯖ ꯇꯧꯔꯤꯔꯣ
ꯇꯧꯔꯤ ꯀꯟꯅ
ꯑꯗꯨꯁꯨ ꯌꯥꯢ-ꯑꯗꯨꯁꯨ ꯌꯥꯏ
ꯎꯝ ꯌꯥꯝꯋꯥꯠꯂꯤꯗ ꯅꯥꯆꯦ ꯑꯩꯒꯤꯗꯤ
ꯏꯆꯦꯑꯃꯨꯛ ꯑꯣꯟꯈ꯭ꯔꯕꯣ
ꯈꯔꯥ ꯂꯩꯔꯗꯤ ꯅꯦꯅꯦ ꯑꯣꯟꯈ꯭ꯔꯥꯅꯤ
ꯈꯔꯥ ꯂꯩꯔꯗꯤ ꯑꯕꯣꯛ ꯀꯧꯔꯛꯀꯅꯤꯀꯣ
ꯀꯧꯔꯛꯑꯣ ꯀꯧꯔꯛꯑꯣ ꯀꯥꯏꯗ ꯑꯩꯗꯤ ꯑꯗꯨꯝ ꯈꯨꯝꯒꯅꯤ ꯑꯩꯉꯣꯟꯗ ꯑꯗꯨꯝ ꯑꯩꯒ ꯋꯥꯔꯤꯁꯥꯟꯅꯕ ꯃꯤꯡꯁꯤꯡꯅ ꯑꯗꯨꯃꯥꯏ ꯉꯥꯛꯇꯅꯤ ꯀꯧꯔꯤꯁꯦ ꯀꯧꯔꯛꯑꯣ
ꯍꯣꯏ ꯍꯣꯏ
ꯅꯣꯛꯁꯤꯅꯠꯇ꯭ꯔꯣ
ꯅꯣꯛꯅꯤꯡꯉꯦ ꯁꯤꯗꯕꯨ ꯀꯃꯥꯏꯅ ꯑꯋꯥꯕ ꯄꯣꯠꯂꯨꯝ ꯄꯨꯔꯒ ꯂꯥꯛꯏ
ꯁꯤꯁꯨ ꯂꯤꯂꯥꯑꯃꯅꯤ ꯅꯠꯇ꯭ꯔꯣ
ꯃꯥꯅꯦꯃꯥꯅꯦ ꯐꯤꯂꯤꯌꯝ ꯀꯨꯝꯅꯤꯡꯉꯥꯏ ꯗꯥꯏꯂꯣꯛ ꯈꯔ ꯇꯝꯃꯅꯤ ꯁꯤꯗ
ꯇꯝꯈ꯭ꯔꯦ ꯀꯩꯅꯣ
ꯑꯩꯁ ꯑꯩꯁꯨ ꯌꯥꯝ ꯇꯝꯈ꯭ꯔꯦꯗ ꯗꯥꯏꯂꯣꯛ ꯍꯣ ꯍꯣ ꯀꯔꯤ ꯍꯣ ꯂꯣꯏꯅ ꯇꯝꯈ꯭ꯔꯦ ꯁꯤꯗ
ꯑꯥꯑꯑ ꯈꯪꯗ꯭ꯔꯦꯗ
ꯑꯃꯔꯣꯝꯗ ꯍꯥꯏꯗꯤ ꯌꯥꯝ ꯅꯨꯡꯉꯥꯏꯅꯦ
ꯑꯗꯨꯅꯦ ꯌꯥꯝ ꯅꯨꯡꯉꯥꯢꯌꯦ
ꯋꯥ ꯉꯥꯡꯕ ꯐꯪꯗꯕꯁꯦ ꯌꯥꯝ ꯐꯪꯍꯜꯂꯦꯕ
ꯑꯗꯨꯅ ꯍꯥꯏꯕꯗꯤ ꯅꯪꯁꯦ ꯋꯥ ꯌꯥꯝ ꯉꯥꯡꯅꯤꯡꯕ ꯃꯥꯜꯂꯦ
ꯉꯥꯡꯅꯤꯡꯕꯗꯤ ꯅꯠ ꯅꯠꯇꯕꯀꯣ ꯑꯗꯨꯝ ꯉꯥꯡꯕ ꯉꯥꯡꯕ ꯃꯐꯝ ꯄꯤꯖꯕꯒꯤꯀꯣ
ꯑꯗꯨꯅꯦ ꯆꯨꯝꯃꯤ ꯅꯪꯅ ꯍꯥꯏꯕꯗꯣ
ꯑꯗꯨꯅꯦ ꯑꯗꯨꯅꯦ
ꯍꯩ ꯀꯩ ꯃꯊꯦꯜ ꯊꯣꯡꯗꯣꯏꯅꯣ ꯉꯁꯤꯗꯤ
ꯑꯃꯨꯛꯀ ꯍꯟꯖꯤꯜꯂꯦ
ꯑꯩ ꯁꯤ ꯍꯪꯒ꯭ꯔꯕꯣ
ꯑꯥ
ꯌꯥꯗ꯭ꯔꯦ ꯌꯥꯗ꯭ꯔꯦ ꯌꯥꯗ꯭ꯔꯦ ꯌ
ꯀꯣꯛꯁꯦ ꯕꯦꯔꯥ ꯀꯔ ꯃꯥꯜꯂꯦꯀꯣ ꯇꯣꯏꯃꯥꯟꯕꯒꯤ
ꯑꯗꯨꯅꯦ ꯌꯥꯗ꯭ꯔꯦ ꯁꯦꯡꯕ
ꯆꯤꯟꯒꯥꯁꯦ ꯌꯥꯗ꯭ꯔꯦꯗ ꯂꯦꯡꯕꯒ ꯌꯥꯗꯦꯗ ꯉꯥꯡꯃꯟꯗꯅ
ꯌꯥꯗ꯭ꯔꯦꯅꯦ
ꯅꯠꯇ꯭ꯔꯣ
ꯃꯥꯅꯦ ꯃꯥꯅꯦ
ꯋꯥꯔꯤ ꯁꯥꯏ ꯍꯥꯏꯕꯗꯤ ꯄꯥꯡꯒꯜꯗꯤ ꯐꯖꯅ ꯍꯜꯂꯦꯍꯦ
ꯑꯦꯍꯦ ꯅꯣꯛꯃꯜꯂꯁꯨ ꯐ ꯐꯠꯇꯦꯅꯦ
ꯑꯗꯨꯅꯦ ꯅꯣꯛꯃꯜꯂꯁꯨꯀꯣ ꯌꯥꯝ ꯋꯥꯏꯑꯦ ꯏꯁꯥꯁꯦ ꯌꯥꯝ ꯁꯣꯛꯑꯦꯕ
ꯎꯝ
ꯑꯗꯣ ꯅꯪꯗꯤ ꯍꯧꯖꯤꯛ ꯀꯩꯗꯧꯔꯤꯅꯣ
ꯑꯩ ꯀꯩꯁꯨ ꯇꯧꯗꯗ ꯀꯣꯟ ꯐꯦꯡꯁꯤꯔ ꯈꯜꯂꯤꯅꯦ
ꯑꯣ ꯀꯩ ꯃꯥꯊꯦꯜ
ꯆꯥꯛ ꯊꯣꯡꯗ꯭ꯔꯤꯌꯦ
ꯀꯩꯗꯧꯉꯩ ꯊꯣꯡꯒꯦ ꯍꯥꯏꯕ
ꯑꯩꯔꯣ ꯈꯔ ꯂꯩꯔꯗꯤ ꯍꯧꯔꯅꯤꯗ
ꯑꯣ
ꯀꯩ ꯃꯊꯦꯜ ꯊꯣꯡꯁꯤꯔ ꯈꯪꯗꯦ
ꯑꯔꯩ ꯑꯔꯩꯕ ꯄꯪꯊꯣꯛ ꯊꯣꯡꯉꯣ ꯍꯟꯗꯛꯇꯤ ꯑꯗꯨꯝ ꯄꯪꯍꯥꯎꯗ ꯍꯥꯎꯒꯅꯤ
ꯑꯗꯨꯅꯦ ꯅꯣꯛꯃꯟꯕꯒꯤꯀꯣ
ꯍꯣꯏ ꯆꯥꯛ ꯌꯦꯟꯁꯥꯡ ꯆꯥꯛ ꯌꯦꯟꯁꯥꯡ ꯊꯣꯡꯕꯁꯨ ꯅꯪ ꯀꯥꯎꯒꯅꯤ ꯃꯔꯛ ꯃꯔꯛ ꯑꯥ ꯑꯗꯨ ꯑꯣꯢꯔꯗꯤ ꯐꯩ ꯃꯤ ꯈꯔꯗꯤ ꯆꯥꯛ ꯌꯦꯟꯁꯥꯡ ꯊꯣꯡꯉꯧꯋꯦ ꯍꯥꯏꯕꯁꯨ ꯌꯥꯝ ꯀꯥꯎꯔꯒ ꯊꯦꯡꯅꯪꯈ꯭ꯔꯕꯅꯦ ꯀꯣ
ꯀꯥ ꯀꯥꯔꯒ ꯂꯩꯔꯝꯕꯒꯨꯝꯕ ꯀꯣ
ꯑꯣ ꯑꯣ
ꯍꯣꯔꯦꯟ ꯌꯨꯝ ꯃꯩ ꯍꯣꯔꯦꯟ ꯌꯨꯝ ꯃꯩ ꯆꯥꯛꯇꯅ ꯋꯥ ꯊꯣꯛꯀꯅꯤ ꯀꯣ
ꯅꯪ ꯅꯪꯗꯤ ꯇꯧꯗ꯭ꯔꯣ
ꯍꯣꯏ ꯑꯩꯕꯨꯗꯤ ꯇꯧꯗꯦꯗ ꯑꯩꯅ ꯑꯩꯅ ꯆꯥꯛ ꯌꯦꯟꯁꯥꯡ ꯊꯣꯡꯕ ꯃꯇꯝꯗꯣ ꯃꯤ ꯂꯣꯏꯅ ꯇꯨꯝꯅꯕ ꯃꯇꯝ ꯑꯣꯏꯕꯀꯣ ꯗꯨꯒꯤ ꯍꯦꯍꯦꯍꯦ ꯑꯗꯨꯅ ꯑꯗꯨꯅ ꯋꯥꯏ ꯁꯪꯉꯦꯗ ꯑꯃꯔꯣꯝꯗ ꯍꯥꯏꯔꯗꯤ
ꯑꯗꯨꯅꯦ ꯑꯩꯈꯣꯏꯁꯨ ꯑꯗꯨꯝ ꯊꯦꯡꯅ ꯊꯣꯡꯉꯤꯗ ꯃꯔꯛ ꯃꯔꯛꯇ ꯑꯗꯨꯝ ꯉꯜꯂꯤ
ꯎꯝ ꯑꯩꯁꯨ ꯑꯗꯨꯝ ꯇꯧꯕꯅꯦ
ꯃꯤ ꯑꯅꯤꯈꯛ ꯂꯩꯕꯅꯤꯅ ꯀꯣ
ꯎꯝ
ꯊꯦꯡꯅ ꯆꯥꯏꯌꯦꯕ
ꯃꯄꯥꯟꯗ ꯂꯩꯕ ꯃꯥꯜꯂꯦ ꯀꯣ
ꯃꯄꯥꯟꯅ ꯅꯠꯇꯦ ꯇꯝꯄꯥꯛꯇꯅꯦ ꯇꯝꯄꯥꯛ
ꯑꯣ ꯌꯥꯝ ꯐꯩ ꯌꯥꯝ ꯐꯩ ꯌꯥꯝ ꯐꯩ ꯑꯩ ꯍꯌꯦꯡ ꯑꯦ ꯃꯄꯥꯟꯗ ꯂꯩꯌꯦ
ꯑꯣ ꯑꯗꯨꯒꯤꯅꯤꯅꯦ ꯅꯪꯅ ꯃꯤꯅ ꯇꯨꯝꯕ ꯃꯇꯝꯗ ꯆꯥꯛ ꯊꯣꯡꯉꯤꯁꯦ
ꯅꯦꯅ ꯍꯥꯢꯔꯤꯗꯣ
ꯑꯗꯨꯅꯦ
ꯃꯤ ꯇꯨꯝꯕ ꯃꯇꯝꯗꯒꯨꯝꯕ ꯆꯥꯛ ꯊꯣꯡꯕꯒꯨꯝꯕ
ꯉꯁꯤꯗꯤ ꯀꯗꯥꯏ ꯀꯗꯥꯏ ꯆꯠꯂꯦ
ꯌꯨꯝꯗ ꯑꯗꯨꯝ ꯂꯩꯌꯦꯗ
ꯑꯁꯤꯒꯤ ꯊꯕꯛ
ꯑꯁ ꯑꯆꯧꯕ ꯊꯕꯛ ꯑꯃ ꯂꯩ ꯔꯤꯁꯤꯗꯤ
ꯍꯣꯏ ꯌꯨꯝ ꯂꯩꯔꯒ ꯋꯥ ꯈꯔ ꯇꯝꯕ ꯅꯠꯇ꯭ꯔꯥ
ꯑꯣ
ꯑꯇꯣꯞꯄꯗꯤ ꯑꯃ ꯅꯪꯒ ꯂꯩꯃꯤꯟꯅꯕꯗꯤ ꯀꯔꯥꯏ ꯆꯠꯈ꯭ꯔꯦ
ꯇꯨꯃꯤ ꯀꯟꯅꯥ
ꯎꯝ ꯄꯨꯟꯁꯤꯁꯤ ꯌꯥꯝ ꯅꯨꯡꯉꯥꯏꯔꯦꯅꯦ ꯑꯗꯨꯗꯤ
ꯎꯝ ꯅꯨꯡꯉꯥꯏꯕꯅꯦ ꯃꯥꯒꯤ ꯄꯨꯟꯁꯤꯗꯤ
ꯑ
ꯑꯩꯒꯤꯕꯨꯗꯤ ꯈꯪꯗꯦ ꯃꯥꯒꯤ ꯄꯨꯟꯁꯤꯅꯤ ꯌꯥꯝ ꯅꯨꯡꯉꯥꯏꯕꯅꯦ ꯍꯩꯍꯦ ꯈꯪꯗ꯭ꯔꯦꯗ ꯅꯣꯡ ꯆꯨꯕ꯭ꯔꯣ ꯑꯥꯗꯥ
ꯑꯣ ꯉꯁꯥꯏ ꯌꯥꯝ ꯆꯨꯋꯦ
ꯑꯣ
ꯍꯧꯖꯤꯛꯁꯨ ꯃꯪꯉꯒ ꯂꯩꯌꯦ
ꯑꯈꯣꯏꯗꯁꯨ ꯃꯪꯉ ꯂꯩꯅꯦ ꯑꯩꯗꯤ ꯅꯣꯡ ꯄꯥꯝꯂꯤꯗ
ꯄꯥꯝꯗꯦ ꯍꯥꯏꯕ
ꯎꯝ ꯅꯣꯡ ꯆꯨꯔꯗꯤ ꯑꯁ ꯂꯝꯕꯤ ꯀꯩꯀꯥꯁꯨ ꯆꯠꯄ ꯅꯨꯡꯉꯥꯏꯇꯦ
ꯑꯗꯨ ꯁꯥꯗ꯭ꯔꯣ
ꯁꯥꯕ ꯅ ꯈꯔ ꯐꯩꯗ
ꯑ ꯑꯩꯈꯣꯏꯗꯤ ꯅꯣꯡ ꯄꯥꯝꯃꯒ ꯂꯩꯕꯅꯤꯅꯦ
ꯑꯣ
ꯅꯣꯡꯁꯤ ꯏꯔꯩ ꯂꯩ ꯏꯔꯥꯠ ꯂꯥꯛꯇꯕꯗꯨꯗ ꯑꯁ ꯌꯥꯝ ꯋꯥꯈ꯭ꯔꯕꯅꯤꯅꯦ ꯑꯩꯈꯣꯏꯗꯤ
ꯑꯁ ꯂꯥꯏ ꯈꯨꯔꯨꯝꯈ꯭ꯔꯣ ꯅꯣꯡ ꯆꯨꯅꯤꯡꯉꯥꯏ
ꯉꯁꯤ ꯉꯁꯤꯕꯨꯗꯤ ꯑꯗꯨꯝ ꯆꯨꯔꯒ ꯂꯩꯌꯦ
ꯑꯩꯈꯣꯏ ꯑꯩꯈꯣꯏꯁꯨ ꯑꯌꯨꯛꯇꯕꯨꯗꯤ ꯈꯔ ꯈꯔ ꯆꯨꯏꯌꯦꯕꯀꯣ
ꯎꯝ
ꯍꯨꯖꯤꯛꯄꯨꯗꯤ ꯆꯨꯗ꯭ꯔꯦ ꯑꯗꯨꯝ ꯃꯥꯡꯉꯒꯗꯤ ꯂꯩ
ꯎꯝ ꯉꯁꯤ ꯅꯨꯃꯤꯠ ꯆꯨꯞꯄ ꯑꯗꯨꯝ ꯆꯨꯔ ꯂꯩꯔꯦ
ꯆꯨꯗꯦꯅ ꯑꯈꯣꯢꯗꯗꯤ
ꯑꯩꯈꯣꯏꯗ ꯑꯩꯈꯣꯏꯗ ꯅꯨꯃꯤꯠ ꯆꯨꯞꯄ ꯆꯨꯌꯦ ꯉꯁꯤꯁꯦ ꯈꯤꯇꯪ ꯈꯤ ꯈꯤꯇꯪ ꯈꯤꯇꯪ ꯂꯦꯞꯇꯕꯤꯗ ꯇꯧꯕꯗꯣ
ꯎꯝ ꯑꯗꯣ ꯅꯪ ꯅꯣꯡ ꯄꯥꯝꯕꯅꯤꯅ ꯅꯣꯡ ꯃꯔꯛꯇ ꯁꯅꯕ ꯌꯥꯗꯔꯣ
ꯊꯟꯇ ꯑꯣꯏꯕꯒꯤ ꯀꯣ ꯃꯔꯨꯞ ꯂꯩꯗꯤ ꯐꯖꯅ ꯁꯥꯟꯅꯒꯗꯕꯅꯦ
ꯑꯁ ꯅꯊꯟꯗ ꯑꯣꯏꯔꯁꯨ
ꯊꯥꯗꯣꯛꯄ ꯌꯥ ꯊꯥꯗꯣꯛ ꯊꯥꯗꯣꯛꯑꯒ ꯊꯝꯃꯝꯕ ꯌꯥꯕ ꯂꯩꯔꯗꯤ ꯌꯥꯕꯀꯣ ꯊꯕꯛꯁꯦ ꯌꯥꯝ ꯆꯤꯜꯗꯦꯗ ꯉꯁꯤꯁꯦ
ꯑꯣ ꯅꯪꯒꯤ ꯊꯕꯛꯁꯦ ꯀꯩ ꯊꯕꯛꯅꯣ ꯈꯪꯕ ꯌꯥꯕ꯭ꯔꯣ
ꯍꯧꯖꯤꯛꯀꯤ ꯊꯕꯛꯁꯤꯅꯦ
ꯅꯪꯒꯤꯁꯦ ꯂꯣꯏ ꯗ꯭ꯔꯤꯕꯣ
ꯂꯣꯏꯔꯦ ꯑꯩꯒꯤꯗꯤ
ꯑꯩꯁꯨ ꯂꯣꯏꯗꯣꯔꯦ ꯅꯨꯃꯤꯠ ꯑꯅꯤ ꯋꯥꯠꯂꯤ
ꯑꯗꯣ ꯌꯥꯏ ꯑꯗꯣ ꯌꯥꯏ ꯑꯗꯣ ꯌꯥꯏ ꯆꯞ ꯆꯥꯔꯅꯤ ꯑꯗꯣ ꯅꯪꯅ ꯍꯦꯛ ꯂꯣꯏꯕꯒ ꯅꯪꯒꯤ ꯃꯤꯠꯇ ꯇ꯭ꯔꯣꯡ ꯇꯥꯒꯗꯕꯅꯦ ꯀꯩꯅꯣꯝꯃ
ꯀꯩꯅꯣ ꯑꯃꯗꯣ ꯑꯩ ꯀꯤꯌꯦꯅꯦꯍꯦ
ꯂꯧꯈꯠꯂꯣ ꯇꯞꯅ
ꯑꯃꯕꯨꯗꯤ ꯇꯥꯔꯦ ꯂꯝꯕꯤꯗ ꯀꯟꯅ ꯆꯠꯂꯤꯌꯦ
ꯀꯌꯥꯃꯨꯛꯇꯤ ꯇꯥꯍꯧꯕ꯭ꯔꯀꯣ ꯅꯪ ꯂꯝꯕꯤꯗꯨꯗ ꯑꯃ ꯑꯅꯤ
ꯃꯥꯥꯒꯤꯁꯦ ꯑꯃ ꯁꯨꯗꯦꯗ ꯀꯗꯥꯏꯗꯒꯤ
ꯑꯣ ꯑꯩꯒꯤꯁꯨ ꯂꯝꯕꯤꯗ ꯐꯖꯅ ꯆꯠꯍꯧꯔꯤ ꯎꯗꯤ ꯎꯔꯦ ꯏꯅꯥꯛꯇ ꯌꯧꯔꯛꯇ꯭ꯔꯤ
ꯑꯁ ꯂꯝ